ꯅꯨꯡꯉꯥꯏꯔꯤꯕ꯭ꯔꯣ
ꯅꯨꯡꯉꯥꯏꯔꯤꯌꯦ ꯀꯅꯥꯔꯣ ꯈꯟꯖꯦꯜ ꯇꯣꯡꯉꯥꯜꯂꯦ
ꯍꯥꯥ
ꯀꯖ ꯇꯣꯉꯥꯂꯦ ꯐꯣꯟ ꯃꯄꯨ ꯅꯠꯇꯦ ꯑꯁꯤ
ꯑꯣꯁꯦꯡꯕ꯭ꯔꯥ ꯍꯣꯏ ꯑꯩꯁꯨ ꯈꯜꯂꯤꯅꯦ ꯃꯤꯡꯒ ꯈꯣꯟꯖꯦꯜꯁꯤ ꯇꯨ ꯃꯜꯂꯤꯅ
ꯎꯝ ꯑꯩꯗꯤ ꯑꯩꯗꯤ ꯀꯩꯅꯦ ꯀꯩꯗꯤ ꯀꯩꯅꯣꯒꯤ ꯀꯩꯅꯣꯅꯦ
ꯑꯣ ꯑꯁꯤꯒꯤ ꯀꯩꯅꯣꯔꯥ
ꯑꯁꯤꯒꯤ ꯀꯩꯅꯣꯅꯦ ꯕꯤꯒꯔꯅꯦ ꯑꯁꯤꯒꯤ ꯌꯪꯒꯔꯅꯦ ꯍꯥꯏꯕ
ꯑꯣ ꯑꯩꯗꯤ ꯑꯁꯤꯒꯤ ꯅꯨꯄꯥꯔꯥꯂ ꯈꯟꯕ
ꯑꯁꯤꯒꯤ ꯃꯅꯥꯎꯅꯨꯄꯥꯅꯦ ꯑꯩ ꯐꯣꯟꯗꯣ ꯌꯥꯗ꯭ꯔꯕ ꯑꯩ ꯐꯣꯟꯗꯣ ꯍꯣꯏ ꯆꯥꯔꯦ ꯅꯪꯗꯤ
ꯆꯥꯗ꯭ꯔꯤꯌꯦ ꯀꯩ ꯌꯦꯟꯖꯥꯛ ꯆꯥꯒꯦ
ꯑꯁꯤꯗꯅ ꯅꯤꯡꯉꯥꯏ ꯆꯥꯕ
ꯍꯥꯥ ꯀꯩ ꯍꯥꯏꯕ
ꯀꯩꯒꯤ ꯆꯥꯕ ꯍꯥꯏꯕ ꯅꯠꯇ꯭ꯔꯣ ꯅꯪ ꯍꯧꯖꯤꯛꯒꯤꯗꯣ
ꯅꯠꯇꯦ ꯀꯩ ꯀꯩ ꯏꯟꯁꯥꯡ ꯆꯥꯒꯦ ꯍꯥꯏꯕꯅꯤ
ꯉꯁꯤꯗꯣ ꯊꯔꯣꯏ ꯊꯣꯡꯉꯦ ꯑꯥ ꯎ ꯑꯗꯨꯒ ꯌꯦꯔꯨꯝ ꯑ ꯉꯧꯋꯦ ꯑꯗꯨꯒ
ꯅꯦ
ꯏꯁ ꯍꯥꯎꯇꯤꯗ ꯑꯩꯗꯤ ꯊꯔꯣꯏ ꯆꯥꯗꯦ
ꯏ ꯊꯔꯣꯏ ꯆꯥꯗꯦ
ꯎꯝ ꯆꯥꯥꯗꯦ ꯊꯔꯣꯏꯗꯤ ꯆꯥꯅꯤꯡꯗꯦ
ꯑꯁ ꯆꯤꯡꯒꯤ ꯊꯔꯣꯏꯗꯤ ꯍꯥꯎꯋꯦꯍꯦ ꯅꯪꯁꯨ ꯀꯩꯅꯣ
ꯎꯝ ꯑꯩꯈꯣꯏꯒꯤ ꯑꯩꯈꯣꯏꯒꯤꯔꯣꯝꯗ ꯊꯔꯣꯏ ꯊꯔꯣꯏꯗꯣ ꯌꯥꯝ ꯍꯥꯎꯕꯅꯦ ꯍꯥꯏ
ꯆꯥꯕꯗ ꯌꯥꯝ ꯍꯥꯎꯋꯦ ꯍꯥꯏꯌꯦ ꯑꯗꯣ ꯑꯩ ꯅꯪ ꯊꯔꯣꯏ ꯄꯨꯔꯛꯀꯦ ꯅꯪ ꯌꯦꯟ ꯂꯩꯕꯤꯌꯣ ꯑꯩꯒꯤ
ꯑꯥ
ꯑꯩ ꯅꯪ ꯊꯔꯣꯏ ꯄꯨꯔꯛꯀꯦ ꯍꯥꯏꯕ ꯑꯗꯨꯒ ꯅꯪꯅ ꯌꯦꯟ ꯁꯥꯥꯡ ꯂꯩꯕꯤꯌꯣ ꯂꯩꯕꯤꯌꯣ ꯍꯥꯏꯕ
ꯑꯁ ꯑꯁ ꯑꯁ ꯉꯝꯗ꯭ꯔꯦ ꯑꯦ ꯂꯩꯔꯗꯤ ꯂꯣꯏꯔꯦ ꯀꯩꯅꯣ ꯑꯗꯨꯕꯨ
ꯊꯔꯣꯏ ꯍꯥꯎꯔꯗꯤ ꯑꯗꯨꯝ ꯆꯥꯕ ꯌꯥꯕ ꯅꯠꯇ꯭ꯔꯣ
ꯌꯥꯏꯌꯦ ꯑꯩꯗꯤ ꯊꯔꯣꯏ ꯆꯤꯡꯒꯤ ꯊꯔꯣꯏꯗꯣ ꯍꯥꯎꯋꯦ
ꯎ ꯄꯣꯔꯛꯀꯦ ꯄꯣꯔꯛꯀꯦ ꯅꯪꯒꯤ ꯆꯤꯡꯒꯤ ꯊꯔꯣꯏꯗ ꯌꯥꯝ ꯅꯛꯑꯒ ꯂꯩꯕꯗꯨꯕꯨ
ꯄꯨꯔꯛꯑꯣ ꯄꯨꯔꯛꯑꯣ
ꯀꯔꯤ ꯃꯊꯦꯜ ꯇꯧꯉꯒꯦ ꯅꯪꯗꯤ
ꯉꯥꯁꯤꯁꯤ ꯀꯣ ꯑ ꯑꯩꯁꯨ ꯍꯥꯏꯕ ꯍꯩꯇꯦ ꯀꯩꯅꯣꯃ ꯑꯁ
ꯀꯔꯤ ꯇꯧꯕ꯭ꯔꯥ
ꯑꯩꯈꯣꯏ ꯂꯣꯟꯗꯗꯤ ꯑꯩꯈꯣꯏ ꯂꯣꯟꯗꯗꯤ ꯘꯟ ꯀꯔꯤꯌꯥ ꯀꯧꯋꯦ
ꯌꯥꯔꯦ ꯆꯩ ꯄꯥꯕ ꯃꯥꯜꯂꯤꯅꯪ ꯀꯅꯥꯅ ꯄꯨꯔꯛꯄ ꯑꯗꯨꯗꯣ
ꯑꯁ ꯑꯗꯨꯝ ꯂꯩꯔꯛꯄꯅꯦꯅꯦ
ꯑꯗꯨ ꯂꯩꯕ
ꯍꯣꯏ
ꯑꯁ ꯄꯩꯁꯥꯗꯨ ꯄꯥꯝꯃꯨ ꯑꯩꯉꯣꯟꯗ ꯍꯥꯏꯔꯛꯄ ꯌꯥꯗ꯭ꯔꯣ
ꯑꯦ ꯀꯅꯥ ꯈꯪꯒꯗ꯭ꯔꯣ ꯑꯗꯨꯗꯤ
ꯑꯦꯁ ꯑ ꯏꯃꯥꯇꯣꯟꯈꯣꯏꯗ ꯐꯣꯟ ꯇꯧꯔꯛꯗꯤ ꯕꯣꯔꯥ ꯑꯃꯨꯛ ꯊꯥꯔꯛꯀꯅꯤ
ꯃꯊꯪꯗ ꯊꯥꯔꯛꯑꯣ
ꯑꯗꯨ ꯅꯪꯅ ꯂꯩ ꯅꯣꯏꯅ ꯂꯩꯔꯒ ꯆꯥꯕ ꯑꯩꯗꯤ ꯆꯥꯅꯤꯡꯗꯦ ꯑꯗꯨꯗꯣ
ꯍꯣꯏ ꯑꯩꯗꯤꯀꯣ ꯁꯤꯁꯦꯀꯣ ꯎꯝ ꯃꯥ ꯑꯗꯨ ꯑꯗꯨ ꯈꯛꯇꯥꯡ ꯊꯣꯡꯉꯗꯤ ꯍꯥꯎꯇꯦ ꯑꯗꯣ ꯑꯂꯨ ꯑꯂꯨ ꯁꯨ ꯑꯗꯨꯒ ꯑꯣꯛꯁꯥ ꯑꯀꯥꯡꯕꯗꯣ
ꯎꯝ
ꯑꯗꯨꯁꯨ ꯊꯝꯃꯒ ꯇꯧꯔꯗꯤ ꯍꯥꯎꯋꯦ
ꯎꯝ ꯍꯥꯎꯕꯅꯦ ꯍꯥꯎꯕꯅꯦ
ꯑꯗꯨꯒ ꯄꯥꯟꯗꯨꯁꯨꯀꯣ ꯈꯪꯕ꯭ꯔꯥ
ꯆꯤꯡꯒꯨꯝ ꯍꯥꯏꯑꫭ ꯑꯗꯨ ꯆꯩ ꯆꯥꯔꯛꯀꯅꯤ
ꯆꯦꯡꯗꯨꯝ ꯅꯠꯇꯦ ꯆꯦꯡꯗꯨꯝ ꯅꯠꯇꯦ
ꯆꯦꯡꯒꯨꯝ ꯆꯦꯒꯨꯝ ꯑꫭ ꯈꯪꯈ꯭ꯔꯦ ꯈꯪꯈ꯭ꯔꯦ ꯎꯝ
ꯄꯥꯟ ꯑꯃꯗꯣ
ꯎꯝ ꯎꯝ
ꯑꯗꯨꯗꯣ ꯑꯗꯨꯒꯁꯨ ꯍꯥꯎꯋꯦ ꯑꯣꯛꯁꯥ ꯑꯀꯪꯕ ꯊꯝꯃꯒ
ꯑꯁ ꯑꯩꯗꯤ ꯄꯥꯟ ꯆꯥꯅꯤꯡꯗꯦ
ꯑꯦ ꯍꯥꯎꯋꯦ ꯑꯩꯗꯤ ꯄꯥꯟꯒꯥ ꯃꯥꯏꯔꯦꯟꯗꯤ ꯍꯥꯎꯋꯦ
ꯃꯔꯦꯒꯥ ꯄꯥꯥꯟꯒꯥ ꯃꯔꯦꯟꯅꯥ ꯃꯔꯦꯟ ꯆꯥꯕ ꯁꯔꯨꯛꯄꯁꯤ ꯆꯥꯗꯕꯅ ꯐꯩ ꯑꯩꯗꯤ
ꯑꯌꯥ ꯑꯩꯗꯤ ꯍꯥꯎꯋꯣꯏ ꯀꯩꯅꯣ ꯑꯩꯈꯣꯏꯅ ꯁꯤꯗ ꯆꯥꯕ ꯐꯪꯗ꯭ꯔꯒ ꯂꯩꯕ ꯄꯥꯟꯗꯤ ꯐꯦꯕꯣꯔꯥꯏꯠꯅꯦ ꯑꯩꯒꯤ ꯀꯩꯅꯣ
ꯏꯁ ꯄꯥꯟꯁꯨ ꯆꯥꯅꯤꯡꯗꯦ ꯃꯔꯦꯟꯁꯨ ꯆꯥꯅꯤꯡꯗꯦ ꯄꯥꯟꯁꯨ ꯈꯔ ꯅꯪ ꯅꯪꯇꯔꯥꯛ ꯅꯪ ꯀꯔꯤ ꯍꯥꯏꯁꯤꯔ ꯎꯝ ꯅꯪ ꯑꯁ ꯄꯨꯔꯥꯟ ꯀꯩꯅꯣ ꯇꯧꯔꯛꯄꯗꯣ ꯉꯥꯡ ꯑꯁ ꯂꯩꯈꯣꯝ ꯂꯩꯈꯣꯝꯗꯗꯤ ꯍꯥꯏꯕ ꯌꯥꯏ ꯑꯗꯨ ꯑꯁ ꯑꯥꯝ ꯌꯧꯗ꯭ꯔꯕꯅꯤꯅ ꯍꯥꯏꯔꯛꯄ ꯍꯥꯏꯗꯣꯛꯄꯗꯣ ꯋꯥꯏꯅ ꯑꯗꯨ ꯋꯥꯎ
ꯎꯝ ꯍꯋꯦ ꯄꯥꯟꯁꯦ ꯑꯩꯒꯤꯗꯤꯀꯣ
ꯎꯝ ꯑꯩꯈꫭꯏꯔꫭꯝꯗ ꯆꯥꯕ ꯌꯥꯔ ꯆꯥꯕ ꯌꯥꯔꯣꯏꯗꯕ ꯃꯄꯥꯟ ꯌꯥꯝ ꯂꯩꯌꯦ ꯅꯪꯒꯤ ꯄꯤꯒꯦ ꯑꯗꯨꯁꯨ ꯅꯪꯅ ꯑꯣꯛꯁꯥꯒꯨꯝ ꯑꯣꯛꯁꯥꯒꯨꯝꯕ ꯂꯩꯕꯤꯌꯣ
ꯑꯣ ꯑꯣꯛꯁꯥꯗꯤ ꯉꯥꯏꯍꯣ ꯈꯔ ꯇꯞꯈꯤꯁꯦ
ꯀꯩꯗꯧꯕꯒꯤ ꯑꫭꯛꯁꯥ ꯌꯥꯎ ꯑꯣꯛꯁꯥ ꯌꯥꯔꯨꯔꯒꯥ ꯈꯔꯥ ꯉꯥꯏꯕ ꯇꯥꯈꯤꯁꯤ ꯍꯥꯏꯌꯦ
ꯑꯗꯨꯅꯅꯦ ꯑꯣꯛꯁꯥꯒꯤ ꯋꯥꯗꯤ ꯈꯔ ꯇꯞꯈꯤꯁꯦ ꯍꯥꯏꯕꯅꯤꯅꯦ
ꯇꯞꯄ ꯌꯥꯔꯔꯣꯏ ꯍꯩꯖꯤꯛꯇꯤ ꯑꯩ ꯄꯨꯔꯒ ꯂꯥꯛꯑꯒꯦ ꯄꯥꯟꯗꯣ ꯑꯗꯨꯒ ꯅꯪ ꯑꫭꯛꯁꯥꯗꯨ ꯂꯩꯕꯤꯔꯣꯏ
ꯑꯗꯨꯝ ꯅꯪ ꯀꯣꯟꯅ ꯂꯩꯕꯤꯒꯦ ꯃꯔꯛ ꯎꯝ ꯈꯔꯥꯏ ꯄꯥꯟꯕꯤ ꯃꯀꯣꯛꯇꯣ ꯈꯔ ꯌꯥꯝꯈꯤꯒꯦ
ꯂꯝꯕꯤ ꯃꯀꯣꯛ ꯍꯥꯏꯕ
ꯂꯝꯕꯤ ꯃꯀꯣꯛ
ꯅꯠꯇꯦ ꯒꯥꯟꯙꯤ ꯒꯥꯟꯙꯤ ꯈꯪꯕ꯭ꯔꯥ ꯃꯍꯥꯇꯃꯥ ꯒꯥꯟꯙꯤ
ꯎꯝ
ꯑꯗꯨꯒꯤ ꯃꯀꯣꯛꯇꯣ ꯈꯔ ꯌꯥꯝꯈꯤꯑꯕ
ꯑꯦ ꯅꯪ ꯅꯪꯒꯤꯣꯟ ꯃꯣꯟ ꯃꯈꯥꯗ ꯊꯝꯕꯗꯣ ꯑꯗꯨ ꯂꯩꯇ꯭ꯔꯕ꯭ꯔꯥ
ꯀꯔꯤ ꯍꯥꯏꯕ
ꯅꯪꯒꯤ ꯃꯣꯟ ꯃꯈꯥꯗ ꯊꯝꯕꯗꯨꯣ ꯅꯪ ꯅꯍꯥꯟ
ꯀꯔꯤꯅꯣ
ꯒꯟꯗꯤ ꯃꯀꯣꯛꯇ
ꯂꯩꯇ꯭ꯔꯦ
ꯃꯣꯟ ꯃꯈꯥꯗ ꯊꯝꯕꯗꯣ ꯅꯪꯉꯣꯟ ꯃꯈꯥꯗ ꯊꯝꯕꯗꯣ ꯂꯁꯤꯡꯈ꯭ꯔꯕꯣ ꯍꯥꯏꯕ
ꯀꯔꯤꯅꯣ ꯑꯩ ꯃꯣꯟ ꯃꯈꯥꯗ ꯊꯝꯂꯦ
ꯄꯩꯁꯥ ꯌꯥꯝ ꯊꯝꯕꯗꯣ
ꯌꯥꯔꯦ ꯂꯩꯇꯦ
ꯑꯩ ꯅꯍꯥꯟ ꯅꯪ ꯌꯥꯝ ꯌꯥꯝ ꯊꯝꯃ ꯂꯩꯔꯝꯝꯕꯒ ꯑꯣꯛꯁꯥ ꯂꯩꯕꯤꯌꯨ ꯍꯥꯏꯔꯦ ꯑꯣꯛꯁꯥ ꯂꯩꯕꯤꯌꯣ ꯍꯥꯏꯔꯒ ꯄꯩꯁꯥ ꯂꯩꯇ꯭ꯔꯦ ꯍꯥꯏꯌꯦ
ꯄꯩꯁꯥꯗꯤ ꯂꯩꯇꯦ ꯄꯩꯁꯥ ꯂꯩꯇꯕꯒꯤꯀꯣ ꯅꯠꯇꯦ ꯄꯤꯁꯥ ꯂꯩꯇꯕꯒꯤ ꯑꯁꯤꯗ ꯂꯥꯛꯄꯅꯤ ꯍꯥꯏꯕꯁꯦ ꯅꯣꯏꯁꯨ ꯑꯗꯨꯝ ꯒ꯭ꯌꯥꯟ ꯇꯥꯔꯣꯕ ꯈꯪꯕ꯭ꯔꯥ
ꯏꯁ ꯇꯤꯕꯤ ꯌꯦꯡꯉꯣ ꯌꯦꯡꯉꯒ ꯂꯩꯥꯛꯌꯣ ꯄꯩꯁꯥ ꯂꯩꯇ꯭ꯔꯗꯤ
ꯀꯩꯅꯣ ꯑꯩ ꯇꯤꯚꯤ ꯌꯦꯡꯗꯦ
ꯌꯦꯡꯉꯨ ꯂꯩꯌꯦꯦ ꯇꯔꯥꯃꯨꯛ ꯂꯩꯌꯦꯦ
ꯑꯁ ꯁꯤꯁꯨ ꯑꯗꯨꯝ ꯌꯥꯏꯅꯦ
ꯑ ꯌꯨꯝꯅ ꯇꯔꯥꯃꯨꯛ ꯂꯩꯕꯗꯣ
ꯇꯤꯚꯤ ꯂꯩꯇꯦ ꯇꯤꯚꯤ ꯂꯩꯕꯤꯌꯣ
ꯇꯤꯚꯤ ꯃꯆꯥ ꯃꯆꯥꯗꯣ
ꯑꯥ
ꯂꯨꯄꯥ ꯆꯥꯝꯃ ꯆꯅꯤꯒꯨꯝꯕꯗꯣ ꯇꯔꯥꯐ ꯄꯤꯈꯤ꯭ꯔꯦ
ꯅꯠꯇꯦ ꯑꯩꯗꯤ ꯑꯁꯦꯡꯕ ꯄꯥꯝꯃꯦ
ꯅꯣꯏꯅ ꯆꯤꯟꯅꯥꯗꯤ ꯀꯌꯥ ꯁꯨꯕ꯭ꯔꯥ
ꯑꯩꯈꯣꯏ ꯏꯆꯤꯟꯟꯅꯔꯥ ꯑꯍꯨꯝ ꯑꯩꯅ ꯈ꯭ꯋꯥꯏꯗꯒꯤ ꯑꯇꯣꯝꯕꯤ
ꯑꯁ ꯑꯐꯥꯎꯕꯅꯤꯅꯦ ꯑꯗꯨꯗꯤ
ꯑꯐꯥꯎꯤ ꯅꯠꯇꯦ ꯃꯤꯅꯥꯏꯅꯦ ꯃꯤꯅꯥꯏ ꯑꯩꯈꯣꯏꯗꯤ ꯌꯨꯝꯗ
ꯅꯨ ꯄꯄꯤ ꯑꯣꯏꯕ꯭ꯔꯥ
ꯑꯁ ꯏꯪ ꯇꯞꯄꯅꯦꯍꯦ ꯑꯩꯗꯤ
ꯑꯩꯁꯤ ꯌꯥꯝ ꯏꯪ ꯇꯞꯀꯗꯕ ꯃꯥꯜꯂꯦꯀꯣ ꯃꯑꯣꯣꯡꯗꯣ ꯆꯥꯛ ꯌꯦꯟꯁꯥꯡꯁꯦ ꯊꯣꯡꯕ ꯊꯣꯡꯕ ꯍꯩꯗꯧ ꯃꯥꯟꯗꯦꯀꯣ
ꯑ ꯆꯥꯛ ꯌꯦꯟꯖꯥꯡ ꯊꯣꯡꯕ ꯍꯥꯏꯩꯕꯒꯤ ꯍꯥꯏꯔꯤꯅꯤꯅꯦ ꯆꯥꯛ ꯌꯦꯟꯖꯥꯡ ꯊꯣꯡꯕ ꯍꯩꯇ꯭ꯔꯗꯤ ꯀꯔꯤ ꯌꯦꯟꯖꯥꯡ ꯊꯣꯡꯒꯦ ꯍꯥꯏꯕꯗꯣ ꯑꯩ ꯈꯪꯒꯦꯔꯣ
ꯏꯁ ꯍꯩꯗꯧ ꯃꯥꯟꯗꯕꯨ ꯃꯤ ꯃꯆꯥꯅ ꯃꯤ ꯃꯆꯥꯁꯦ ꯀꯩꯅꯣꯝ ꯇꯧꯋꯦꯀꯣ
ꯍꯣꯏꯅꯦ ꯍꯣꯏꯅꯦ ꯌꯥꯔꯦ ꯁꯛꯇ ꯑꯗꯨꯒ
ꯐꯔꯦꯜꯂꯧꯕꯂ ꯀꯀꯣ
ꯌꯥꯔꯦ ꯌꯥꯔ
ꯍꯣꯔꯦꯟ ꯍꯣꯔꯦꯟ ꯂꯣ ꯂꯣꯗ ꯅꯪ ꯂꯧꯕ ꯂꯥꯛꯀꯦ ꯄꯨꯡ ꯄꯨꯡ ꯀꯨꯟꯅꯤꯊꯣꯏ ꯇꯥꯔꯀꯥꯟꯗ
ꯍꯣꯏ ꯍꯣꯏ ꯀꯨꯟꯅꯤꯊꯣꯏꯗꯀꯣ ꯎꯝ ꯎꯝ ꯚꯨꯠꯀꯤ ꯋꯥꯔꯤ ꯂꯤꯔꯛꯑꯣ
ꯍꯥꯥ
ꯕꯨꯠꯀꯤ ꯋꯥꯔꯤ ꯂꯤꯕꯤꯔꯛꯑꯣ
ꯑꯁꯦꯡꯕꯒꯤ ꯂꯤꯕꯤꯌꯣꯔꯥ
ꯍꯣꯏꯌ‌ꯦ ꯐꯒꯤ ꯅꯠꯇꯦ
ꯇꯨ ꯊꯥꯎꯖꯟ ꯏꯪ ꯀꯨꯝꯖꯥ ꯂꯤꯁꯤꯡ ꯑꯅꯤꯒ ꯇꯔꯦꯠꯇ ꯀꯣ
ꯋꯥꯎ ꯌꯥꯝ ꯃꯥꯂꯛꯑꯦꯀꯣ
ꯅ‌ꯣꯛꯑꯅꯨꯅ‌ꯦ ꯅ‌ꯣꯛ ꯅꯣꯛꯄꯀꯤ ꯐꯥꯏꯟ ꯂꯧꯋ‌ꯣꯔꯥ ꯑꯦ ꯅ‌ꯣꯛꯄꯒꯤ ꯐꯥꯏꯟ ꯂꯧꯋ‌ꯣꯔꯥ
ꯁꯦ ꯅ‌ꯣꯛꯑꯣꯏꯁ‌ꯦ ꯍꯥꯏꯔ‌ꯣ ꯀꯔꯤ ꯍꯥꯏꯕ
ꯏꯪ ꯀꯨꯝꯖꯥ ꯂꯤꯁꯤꯡ ꯇꯔꯦꯠ ꯆꯠꯄ ꯀꯥꯟ ꯑꯗꯨ ꯑꯗꯨꯒꯤ ꯆꯍꯤꯗꯀꯣ ꯑꯁꯦꯡꯕꯒꯤꯅꯦ ꯑꯩꯈꯣꯏꯗꯣ ꯑꯉꯥꯡ ꯑꯣꯏꯔꯤꯌ‌ꯦꯕ ꯑꯩꯈꯣꯏ ꯈꯨꯟ ꯃꯊꯛ ꯑꯩꯈꯣꯏ ꯈꯨꯟ ꯃꯈꯥꯗ ꯆꯤꯡ ꯆꯤꯡꯁꯨ ꯅ ꯇ‌ꯦ ꯄꯨꯔꯥ ꯎꯝ ꯀꯔꯤ ꯍꯥꯏꯁꯤꯔꯥ ꯃꯩ ꯌꯥꯏꯗꯀꯣ
ꯎꯝ
ꯃꯌꯥꯏꯗ ꯆꯤꯡ ꯃꯆꯥ ꯄꯨꯔꯥ ꯌꯥꯝꯅ ꯅꯦꯝꯕꯅꯤ ꯎꯆꯥꯟꯗꯣ ꯐꯖꯅ ꯍꯧꯕ ꯃꯩꯆꯥꯟꯗ‌ꯣ ꯑꯩꯈꯣꯏ ꯈꯨꯟ ꯑꯩꯈꯣꯏ ꯈꯨꯟ ꯏꯃꯥ ꯏꯄꯥꯁꯤꯡꯅ ꯑꯉꯥꯡ ꯑꯣꯏꯔꯤꯀꯥꯟ ꯀꯩꯅꯣ ꯑꯣꯏꯔꯀꯥꯟꯗ ꯊꯥꯕꯤꯕꯅꯦꯕ ꯃꯣꯏꯅꯀꯣ ꯆꯤꯡꯗꯁꯨ ꯌꯥꯝꯅ ꯆꯥꯎꯋꯦ ꯑꯗꯨꯏ ꯂꯝꯄꯥꯛꯇ‌ꯣ ꯑꯗꯨ ꯂꯝꯄꯥꯛꯇ‌ꯣ ꯆꯥꯎꯕ ꯍꯥꯏꯕꯕꯨ ꯅꯣꯡꯃ ꯀꯩꯅꯣ ꯑꯁ ꯀ‌ꯣꯏꯕ ꯀꯣꯏꯕꯗꯤ ꯐꯖꯅ ꯀꯣꯏꯕ ꯌꯥꯔꯦ ꯑꯗꯨ ꯆꯤꯡꯗꯣ ꯑꯗꯨ ꯑꯗꯨ ꯆꯤꯡꯗꯣ ꯑꯃꯨꯛ ꯀꯩꯅꯣ ꯇꯧꯕꯅꯦ ꯎꯆꯥꯟ ꯉꯥꯛꯇꯪ ꯐꯖꯅ ꯍꯧꯕꯅꯦꯕ
ꯎꯝ ꯎꯝ
ꯍꯧꯕꯗꯣ ꯑꯩꯈꯣꯏꯗ‌ꯣ ꯁ꯭ꯀꯨꯜ ꯅꯣꯡꯃ ꯑꯩꯈꯣꯏ ꯑꯉꯥꯡ ꯑꯣꯏꯕꯅꯤꯅ ꯑꯩꯈꯣꯏ ꯍꯨꯝ ꯉꯟ ꯉꯟꯅ ꯁꯨꯇꯤ ꯊꯥꯏꯌꯦꯕ ꯁꯨꯇꯤ ꯊꯥꯕꯗꯣ
ꯎꯝ ꯎꯝ
ꯑꯗꯨ ꯆꯤꯡꯗꯨꯗ ꯑꯩꯈꯣꯏꯗ‌ꯣ ꯀꯥꯈꯠꯂꯛꯑꯦ ꯑꯗꯨ ꯆꯤꯡꯗꯨꯗ ꯀꯥꯈꯠꯂꯛꯄꯗꯣ ꯑꯁ ꯑꯗꯨ ꯅꯨꯃꯤꯠꯇꯣ ꯎꯆꯥꯟ ꯃꯅꯥꯗꯤ ꯌꯥꯝꯅ ꯅꯥꯜꯂꯤꯅ
ꯎꯝ
ꯃꯩꯁꯨ ꯂꯥꯛꯇꯕꯅꯤꯅ ꯊꯥꯁꯨ ꯊꯥꯏꯌ‌ꯦꯕ ꯃꯅꯥ ꯇꯥꯁꯟꯕꯗꯣ ꯇꯥꯔꯒ ꯂꯩꯕꯗꯣ ꯑꯁ ꯉꯝꯗꯅ ꯉꯝꯗꯅ ꯀꯥꯔꯛꯑꯦ ꯀꯥꯔꯛꯑꯒ ꯀꯥꯔꯛ ꯅꯨꯃꯤꯠ ꯎꯝ ꯐꯨꯠ ꯆꯅꯤ ꯆꯍꯨꯝ ꯀ꯭ꯔ ꯀꯤꯂꯣꯃꯤꯇꯔ ꯑꯃꯒꯤ ꯆꯥꯡꯗ ꯌꯧꯗꯤ ꯌꯧꯈꯤꯔꯣꯏꯌ‌‌ꯦ ꯑꯗꯨꯗꯒꯤꯅ ꯑꯩꯈꯣꯏ ꯌꯦꯡ ꯊꯥꯔꯛꯄ ꯀꯥꯟꯗꯀꯣ
ꯎꯝ
ꯃꯤꯗꯣ ꯃꯊꯟꯗ ꯊꯧꯔꯤ ꯌꯥꯜꯂꯒ ꯁꯤꯔꯝꯕ
ꯑꯦ ꯑꯁꯦꯡꯕ꯭ꯔꯣ
ꯑꯁꯦꯡꯕ꯭ꯔꯣ ꯍꯥꯏ ꯑꯁꯦꯡꯕꯒꯤꯅꯦ ꯑꯗꯨꯁꯨ ꯑꯩꯅ ꯑꯍꯥꯟꯕꯗ ꯎꯕꯅꯦꯕ ꯍꯥꯟꯅ ꯎ ꯌꯥꯝꯅ ꯑꯍꯥꯟꯕ ꯎꯕꯀꯥꯟꯗ ꯌꯥꯝ ꯐꯖꯅ ꯎꯗꯦꯕ
ꯑꯝ
ꯐꯖꯅ ꯎꯗꯕꯒꯤ ꯃꯊꯛꯇ ꯂꯩꯕ ꯃꯊꯛ ꯃꯥꯗꯤ ꯌꯥꯜꯂꯒ ꯊꯥꯏ ꯂꯩꯕꯗꯣ ꯑꯩꯈꯣꯏ ꯃꯤꯠꯇꯗꯤ ꯑꯩ ꯃꯤꯠꯇꯗꯤ ꯃꯊꯛꯇ ꯄꯥꯝꯕꯤ ꯃꯊꯛꯇ ꯀꯥꯈꯠꯂꯒ ꯂꯩꯕꯒꯨꯝ ꯎꯕꯀꯣ ꯑꯦ ꯑꯩꯈꯣꯏ ꯏꯃꯥꯟꯅꯕ ꯏꯃꯥꯟꯅꯕꯁꯤꯡꯗ ꯑꯁꯣꯝꯗ ꯀꯩꯅꯣ ꯐꯤꯂꯝ ꯅꯝꯃꯒ ꯂꯩꯔꯦ ꯑꯁꯤ ꯀꯥꯈꯠꯂꯒ ꯂꯩꯔꯦ ꯑꯗꯨꯃꯥꯢꯅ ꯍꯥꯏꯕꯅꯦꯕ ꯑꯥꯔ ꯌꯦꯡꯕ ꯆꯠꯁꯦ ꯑꯩꯈꯣꯏ ꯀꯥꯈꯠꯂꯛꯑꯦ ꯀꯥꯈꯠꯂꯒ ꯑꯁ ꯈꯔ ꯑꯃꯨꯛ ꯆꯥꯈꯠꯂꯛꯑꯦ ꯆꯥꯈꯠꯂꯒ ꯑꯦ ꯑꯁꯤꯁꯤ ꯀꯔꯤ ꯇꯧ ꯁꯤꯡ ꯈꯥꯏꯕ ꯖꯥꯠꯂ ꯑꯃꯨꯛ ꯀꯥꯈꯠꯂꯦ ꯀꯥꯈꯠꯂꯦ ꯑꯃꯨꯛ ꯈꯟ ꯅꯛꯑꯒ ꯌꯦꯡ ꯀꯥꯟꯗꯗꯤ ꯑꯁ ꯃꯤꯗꯣ ꯃꯊꯟꯗ ꯊꯧꯔꯤ ꯌꯥꯎꯍꯜꯂꯒ ꯁꯤꯔꯝꯕ ꯑꯗꯨꯁꯨ ꯎꯣꯡꯉꯦꯕ ꯃꯥꯗꯣ ꯎꯣꯡꯈ꯭ꯔꯦꯔꯝꯕ ꯑꯗꯨ ꯑꯗꯨ ꯃꯇꯝꯗ ꯑꯩꯈꯣꯏ ꯀꯤꯔꯦ ꯀꯤꯔꯒ ꯀꯨꯝꯃꯛꯈ꯭ꯔꯦ ꯎꯈ꯭ꯔꯕꯅꯤꯅꯀꯣ ꯀꯤꯔ ꯀꯨꯝꯔꯛ ꯀꯨꯝꯔꯛ ꯑꯗꯨꯒ ꯑꯍꯟ ꯑꯃ ꯂꯥꯛꯑꯦ ꯑꯗꯨꯏ ꯃꯅꯥꯛꯇ ꯑꯗꯨꯏ ꯃꯅꯥꯛꯇꯩꯁꯨ ꯑꯩꯈꯣꯏ ꯇꯤꯟꯅꯕ ꯑꯉꯥꯡ ꯃꯆꯥ ꯂꯩꯌꯦꯕ ꯃꯣꯏ ꯃꯣꯏ ꯃꯄꯥ ꯀꯨꯝꯃꯛꯑꯦ ꯃꯄꯥꯛꯗꯒꯤꯅ ꯀꯩꯅꯣ ꯂꯧꯕꯨꯛꯨ ꯝ ꯀꯨꯝꯅꯤꯡꯉꯥꯏ ꯀꯨꯝꯃꯛꯑꯦ ꯑꯩꯈꯣꯏꯅ ꯑꯗꯨꯗ ꯑꯗꯨꯃꯥꯏꯅ ꯇꯧꯔꯒ ꯂꯩꯔꯦ ꯈꯣꯠꯂꯦ ꯍꯥꯏꯕꯤꯕꯀꯣ ꯍꯥꯏꯕꯤꯕꯗ ꯑꯗꯨꯅ ꯃꯥꯗꯣ ꯑꯩꯈꯣꯏ ꯁ꯭ꯀꯨꯜ ꯃꯅꯥ ꯑꯗꯨ ꯁ꯭ꯀꯨꯜꯗ ꯀꯨꯝꯃꯦ ꯀꯨꯝꯃꯒ ꯄ꯭ꯔꯤꯟꯁꯤꯄꯥꯜ ꯐ ꯄ꯭ꯔꯤꯟꯁꯤꯄꯥꯜꯗ ꯍꯥꯏꯈ꯭ꯔꯦ ꯁꯄꯥꯗ ꯍꯥꯏꯕꯤꯔꯒ ꯂꯣꯏꯅꯃꯛ ꯑꯃꯨꯛ ꯀꯥꯈꯠꯂꯛꯑꯦ ꯏꯁꯇꯨꯗꯦꯟ ꯃꯌꯥꯝꯗꯣ ꯖꯦꯟꯁꯨ ꯀꯥ ꯈꯔ ꯂꯛꯑꯦ